ꯍꯜꯂꯣ ꯑꯗꯣ ꯆꯦ ꯇꯥꯕ꯭ꯔꯥ ꯑꯥ ꯃꯨ ꯇꯥꯟꯅ ꯗꯔꯕꯇꯧꯢꯖꯤꯕꯣ ꯍꯜꯂꯣ
ꯍꯜꯂꯣ ꯇꯥꯔꯕ
ꯑꯥ ꯇꯥꯔꯦ
ꯎꯝ
ꯑꯩꯗꯤ ꯑꯃꯨꯛ ꯇꯥꯟꯅꯗ꯭ꯔꯕꯅ ꯈꯜꯂꯨꯔꯦ
ꯑꯣ ꯀꯦ ꯐꯦ ꯆꯞꯄꯩ ꯇꯥꯞꯇ ꯆꯞꯂꯤ ꯆꯞꯂꯤꯗꯤ ꯇꯧꯕ ꯍꯧꯖꯤꯛꯄꯨꯗꯤ ꯇꯥꯔꯦ
ꯎꯝꯍꯝ
ꯐꯤꯁꯨ ꯂꯣꯏꯔꯕꯣ
ꯂꯣꯏꯔꯦ ꯏꯔꯨꯖꯨ ꯂꯨꯔꯦ ꯑꯗꯨꯒꯤ ꯍ ꯈꯔ ꯀꯨꯏꯟ ꯆꯪꯈ꯭ꯔꯦ
ꯑꯣ ꯍꯌꯦꯡ ꯄꯩꯈꯥꯔꯣ
ꯑꯥ ꯍꯌꯦꯡ ꯖꯤꯢꯒꯤ ꯂꯩ
ꯑꯣ ꯖꯤꯢꯒꯤ ꯑꯣꯏꯅ
ꯎꯝ ꯑꯗꯣ ꯍꯪꯆꯤꯠꯅ ꯑꯣꯅꯔ꯭ꯁꯀꯤ
ꯑꯣ ꯑꯣꯅꯔꯁꯀꯤ ꯑꯗꯣ ꯑꯩ ꯅꯪ ꯍꯧꯖꯤꯛ ꯇꯧꯊꯣꯛꯍꯧꯔꯗꯤ ꯍꯣꯔꯦꯟ ꯅꯪ ꯅꯨꯡꯉꯥꯏ ꯂꯥꯏꯔꯤꯛ ꯄꯥ ꯌꯥꯔꯦꯗꯅ
ꯎꯝ
ꯎꯇꯤ ꯆꯥꯔꯦ
ꯎꯇꯤ ꯆꯥꯔꯦ ꯁꯟꯗꯦꯅꯤꯅ ꯑ ꯑꯗꯨꯝ ꯆꯥꯏ ꯌꯥꯏ ꯍꯋꯥꯏ ꯊꯣꯡꯕꯗꯩꯗꯤ ꯍꯦꯜꯂꯦ ꯃꯥꯅ
ꯍꯣꯏ ꯎꯇꯤꯒ ꯀꯩꯒ ꯇꯧꯒꯦ
ꯎꯇꯤꯒ ꯃꯣꯔꯣꯛ ꯀꯥꯡꯃꯦꯠꯇꯣ
ꯑꯣ ꯑꯂꯨ ꯑꯃꯃꯦꯠꯄꯗ
ꯑꯥ
ꯎꯝ
ꯃꯔꯣꯛ ꯃꯦꯠꯄꯒ ꯑꯩꯗꯣ ꯄꯨꯡ ꯑꯅꯤ ꯑꯗꯨꯋꯥꯏꯗ ꯍꯜꯂꯛꯇ ꯉꯥꯏꯔꯤ ꯉꯁꯤ ꯑꯦꯟ ꯁꯤ ꯁꯤꯒꯤ ꯐꯣꯔꯝ ꯊꯥꯕꯒꯤ
ꯑꯣ ꯅꯣꯏ ꯀ ꯀꯥꯏ ꯊ ꯍꯥꯏꯅꯣ ꯍꯥꯏꯁꯦ
ꯀꯩꯅꯣꯗꯣ ꯑꯦꯟ ꯁꯤ ꯁꯤꯔꯨꯝꯗꯗꯨꯝ
ꯑꯣ ꯀꯤ ꯂꯥꯛꯏꯔꯕ
ꯂꯥꯛꯇꯦ ꯑꯗꯨꯁꯨ ꯗ꯭ꯌꯨꯇꯤ ꯈꯥꯏꯗꯣꯛꯄ ꯉꯁꯤꯗꯣ ꯑꯩꯈꯣꯏ ꯇꯥꯕ ꯁꯟꯗꯦꯗꯤ ꯀꯁꯨꯝꯗꯤ ꯂꯥꯛ ꯅ ꯗꯣꯏꯗꯤ ꯃꯥꯥꯟꯗꯦ ꯑꯗꯨꯁꯨ ꯑꯪ ꯗ꯭ꯌꯨꯇꯤ ꯇꯥꯔꯣꯏꯅꯦꯅ ꯑꯗꯨꯝ ꯍꯣꯏ
ꯅꯣꯏ ꯉꯁꯥꯏ ꯌꯥꯝ ꯀꯨꯏ ꯂꯩ ꯃꯥꯜꯂꯦꯀꯣ
ꯑꯥ ꯉꯁꯤꯗꯤ ꯁꯟꯗꯦ ꯑꯣꯏꯕꯅꯤꯅ ꯊꯦꯡ
ꯎꯝ ꯆꯥꯛꯇꯤ ꯈꯥꯛ ꯑꯃꯕ꯭ꯔꯗꯨꯝ
ꯑ ꯆꯥꯛ ꯈꯥꯛꯑꯃꯦ ꯉꯁꯥꯏ ꯉꯁꯤꯗꯤ ꯑꯩꯈꯣꯏ ꯗ꯭ꯌꯨꯇꯤ ꯇꯥꯕꯅꯤꯅ ꯑꯗꯨꯝ ꯑꯥꯗ ꯁꯦꯅꯤꯌꯔ ꯑꯩꯈꯣꯏ ꯑꯁꯣꯝꯅꯥꯟ ꯍꯣꯁꯇꯦꯜꯗ ꯂꯩꯕ
ꯑꯥ
ꯑꯗꯣ ꯃꯣꯏꯅ ꯑꯗꯨꯝ ꯆꯥꯔꯁꯦꯅ ꯀꯦꯟꯇꯤꯟꯗ ꯑꯗꯨꯝ ꯆꯥꯏ ꯑꯆꯥꯄꯣꯠ ꯑꯥ
ꯎꯝ ꯆꯥꯏꯗ ꯗꯨꯁꯨ ꯀꯣ ꯅꯣꯡ ꯐꯥꯗꯣꯛ ꯑꯣ ꯑꯁꯪꯝꯒꯤ ꯍꯣꯁꯇꯦꯜꯗꯨꯁꯨ ꯂꯩꯕꯣꯏꯔꯦ ꯗꯤꯁꯇꯤ ꯀꯥꯡꯒꯨꯁꯦ
ꯂꯩꯌꯦ ꯃꯣꯏ ꯑꯅꯤ ꯌꯥꯎꯋꯦ ꯑꯅꯤ ꯈꯛꯇꯪ
ꯅꯣꯏꯁꯨ ꯑꯅꯤ ꯈꯛꯇꯔ
ꯑꯥ ꯑꯅꯤ ꯈꯛꯇꯪꯅꯤ ꯑꯈꯣꯢꯁꯨ
ꯐꯩꯌꯦꯕꯣ ꯈꯪꯅꯕ ꯂꯩꯕꯗꯨꯁꯨ
ꯍꯣꯏ ꯎꯂꯦꯅꯥꯗꯣ ꯑꯗꯨ ꯑꯩꯒ
ꯎꯝ
ꯎꯂꯦꯅꯒ ꯋꯥꯔꯤ ꯁꯅꯗ꯭ꯔꯕꯣ ꯍꯧꯖꯤꯛ
ꯎꯂꯅꯥꯗꯣ ꯉꯔꯥꯡ ꯗꯩ ꯁꯥꯟꯅꯗ꯭ꯔꯦ ꯑꯗꯨꯝ
ꯎꯝ
ꯃꯥ ꯉꯁꯥꯏ ꯁꯥꯟꯅꯁꯦ ꯍꯥꯏꯔꯝꯃꯦ
ꯑꯥ ꯑꯥ
ꯑꯗꯨꯒ ꯃꯃꯥꯟꯅꯕꯤ ꯑꯃꯒ ꯁꯥꯟꯅꯔꯦꯌꯦ ꯑꯩꯅ ꯍꯣꯏ ꯌꯥꯔꯦ ꯌꯥꯔꯦ
ꯎꯝ
ꯂꯣꯏꯔ ꯍꯥꯏꯔꯛꯑꯣ ꯍꯥꯏꯒꯤꯝ
ꯑꯗꯨꯗꯤ ꯆꯤꯆꯦꯁꯨ ꯀꯩꯁꯨꯝ ꯆꯠꯊꯣꯛꯇ꯭ꯔꯥ ꯑꯗꯨꯝ ꯂꯩꯔꯦ ꯌꯨꯝꯗ
ꯆꯊꯣ ꯆꯊꯣꯛꯇ꯭ꯔꯦ ꯃꯥ ꯍꯣꯏꯕꯨꯗꯤ ꯀꯩꯅꯣ ꯆꯥꯈꯤꯌꯦ ꯃꯈꯣꯏ ꯑꯩꯈꯣꯏ ꯍꯟꯗꯛ ꯂꯧ ꯎꯒꯦꯅ ꯁꯨꯝ ꯍꯩꯕ꯭ꯔꯥ ꯌꯦꯡꯒꯦꯅꯅꯦ
ꯑꯥ
ꯇ꯭ꯔꯥꯏ ꯇꯧꯁꯦꯅ ꯑꯗꯨꯒꯤ ꯉꯁꯤ ꯃꯣꯏ ꯀꯩ ꯀꯩꯅꯣ ꯈꯪꯗꯦ ꯀꯔꯤ ꯍꯥꯏꯅꯔꯤꯅꯣ ꯑꯩ ꯑꯩ ꯈꯪꯗꯦ ꯃꯣꯏ ꯔꯣꯟꯗꯣ ꯑꯗꯨ ꯇꯧꯅꯤꯅ
ꯑꯣ
ꯆꯠꯂꯤ ꯆꯠ ꯑꯩ ꯆꯠꯅꯤꯡꯉꯦꯕ ꯑꯗꯨꯒꯨꯝꯕꯗ ꯌꯥꯝ ꯌꯥꯎꯅꯤꯡꯉꯦꯕ
ꯑꯥ
ꯑꯩꯈꯣꯏꯗ ꯑꯩꯈꯣꯏ ꯃꯥꯒ ꯉꯥꯡꯉꯝꯃꯦ ꯗꯤ ꯍꯦꯗꯨꯒ ꯉꯝꯃꯣꯏ ꯆꯠꯂꯣ ꯑ ꯉꯁꯤ ꯈꯛ ꯌꯥꯎꯔ ꯍꯌꯦꯡ ꯋꯥꯟꯊꯔꯛꯑꯗꯧꯅꯦꯅ ꯑꯗꯨꯗꯩ ꯑꯗꯨꯝ ꯊꯥꯅꯝꯃꯦ ꯑꯗꯨꯝ ꯍꯨꯏꯒ ꯑꯗꯨꯝ ꯌꯨꯝ ꯁꯪꯉꯝꯃꯣꯅ
ꯑꯣ ꯑꯣ
ꯃꯥꯏ ꯎꯔꯤꯡ ꯃꯌꯥꯝ ꯊꯣꯛꯀꯜꯂꯛ ꯑꯦꯕ ꯍꯧꯖꯤꯛ ꯀꯩ ꯇꯧꯗꯣꯏꯅꯣ ꯈꯂꯤ
ꯃꯥꯢ ꯌꯥꯝ ꯑꯗꯨ ꯎꯔꯤꯡ ꯌꯥꯝ ꯊꯣꯛꯀꯟꯕ ꯃꯤꯔꯥ
ꯎꯝ
ꯑꯩꯈꯣꯏ ꯏꯃꯥꯟꯅꯕꯤꯁꯨꯅꯦ ꯀꯥꯂꯦꯟ ꯍꯦꯛ ꯆꯪꯂꯛꯑꯗꯤ ꯍꯧꯔꯅꯤ ꯃꯥꯏ ꯃꯃꯥꯏꯗꯣ
ꯎꯝ ꯎꯝ
ꯑꯗ ꯍꯧꯖꯤꯛꯇꯤ ꯈꯔ ꯐꯔꯦ
ꯑꯩꯩꯅ ꯍꯧꯖꯤꯛ ꯍꯦꯛꯇ ꯂꯥꯏꯕꯛꯑꯣ ꯀꯩꯑꯣ ꯃꯌꯥꯝ ꯐꯨꯗꯣꯔꯛꯑꯦꯕ ꯑꯆꯧ ꯑꯆꯧꯕ ꯅꯕꯅ ꯄꯥꯏꯕꯗꯒ
ꯈꯣꯏꯅ ꯑꯗꯨꯃꯥꯏꯅꯗꯤ ꯑꯃꯨꯛ ꯇꯧꯗꯦꯕꯀꯣ
ꯎꯝ
ꯍꯥꯏꯗꯤ ꯑꯃ ꯂꯣꯏꯔꯒ ꯑꯃꯃꯝꯗꯤ ꯊꯨꯡꯉꯦ ꯑꯩꯅ
ꯆꯦꯆꯦ ꯁ꯭ꯀꯤꯟꯗꯣ ꯗ꯭ꯔꯥꯏ ꯑꯣꯏꯕ꯭ꯔꯥ
ꯑꯗꯨꯝ ꯗ꯭ꯔꯥꯏꯁꯨ ꯑꯣꯏꯌꯦ ꯑꯃꯃꯝ ꯀꯩꯅꯣ ꯑꯣꯏ ꯗ꯭ꯔꯥꯏꯖꯨ ꯑꯣꯏꯕ ꯁꯃꯨꯠ ꯑꯣꯏꯕꯃꯥ ꯃꯤ
ꯎꯝ ꯎꯝ ꯑꯩꯗꯤꯅ ꯌꯥꯝ ꯑꯣꯏꯂꯤ ꯑꯣꯏꯕ ꯑꯗꯨꯒꯤ
ꯎꯝ ꯑꯣꯏꯕ ꯇꯧꯒꯟꯕꯅꯦ
ꯎꯔꯤꯡꯒꯤ ꯆꯠ ꯆꯨꯝ ꯊꯣꯛꯀꯅꯤ
ꯎꯔꯤꯡꯁꯤꯅꯦ ꯈ꯭ꯋꯥꯏ ꯌꯦꯡꯊꯤꯡꯅꯕ ꯑꯩꯈꯣꯏꯒꯤ ꯃꯌꯥꯝꯒꯤ ꯅꯨꯄꯤꯒꯤ ꯍꯥꯏꯔꯒꯗꯤ
ꯎꯝ ꯍꯣꯏ
ꯁꯤꯠ ꯅꯥꯟꯕꯁꯤꯅ ꯌꯦꯡ ꯅꯨꯡꯉꯥꯏꯗꯅꯀꯣ ꯀꯥꯏ ꯎꯔꯤꯡꯅꯤ ꯀꯥꯏ ꯑꯗꯩ ꯊꯣꯛꯂꯛꯑꯕꯅꯤꯅ ꯑꯗꯨꯝ ꯄꯥꯏꯅꯤꯡꯕꯁꯨ ꯐꯥꯎꯔꯦ
ꯃꯥꯏꯁꯤꯒ ꯀꯩꯅꯣꯝ ꯊꯨꯡꯖꯜꯕꯅꯤꯅ ꯑ ꯑꯗꯨꯒꯤ ꯗꯥꯛꯂꯣꯏ ꯇꯥꯛꯂ ꯈꯨꯠꯅꯦ ꯍꯦꯛꯇ ꯃꯦꯛꯈꯥꯏꯕꯒꯤꯀꯣ ꯍ ꯪ ꯍ
ꯍꯣꯏ ꯑꯗꯨ ꯃꯣꯏꯅꯗꯤ ꯃꯦꯠꯈꯥꯏꯒꯅꯨ ꯃꯦꯠꯈꯥꯏꯒꯅꯨꯗꯤ ꯍꯥꯏꯕ ꯁꯣꯝꯗꯗꯤ
ꯑꯩ ꯃꯥꯏꯒꯤ ꯗꯥꯛ ꯇ ꯇꯒ ꯃꯦꯈꯥꯏꯕꯒꯤ
ꯗꯣꯛꯇꯔꯒꯨꯝꯕꯗꯤ ꯌꯦꯡꯗ꯭ꯔꯣ
ꯌꯦꯡꯗꯦꯗ ꯑꯗꯨꯝ ꯇꯣꯏꯅ ꯊꯨꯡꯕ ꯅꯠꯇꯦ ꯃꯔꯛ ꯃꯔꯛꯇ
ꯑꯣ ꯁꯤꯖꯟ ꯆꯦꯟꯁ ꯂꯥꯛꯄꯗ ꯇꯧꯏ ꯑꯣꯏꯔꯝꯃꯤ ꯑꯗꯨꯗꯤ ꯀꯥꯂꯦꯟ ꯆꯪ ꯑꯩꯩ ꯁꯨꯝꯀꯣ ꯁꯥꯕꯗꯨꯗ ꯀꯩ ꯑꯣꯏ ꯑꯩꯈꯣꯏ ꯏꯃꯥꯟꯅꯕꯤꯒꯤꯗꯤ ꯗꯣꯛꯇꯔꯒ ꯌꯦꯡꯉꯨꯔꯅꯦ ꯃꯥꯗꯤ ꯃꯌꯥꯝꯒ ꯊꯨꯡꯅꯔꯤꯁꯤ ꯃꯌꯥꯝꯗꯩ ꯍꯦꯟꯖꯜꯂꯦꯕꯀꯣ ꯍꯦꯛꯇ ꯂꯥꯏꯕꯛ ꯀꯁꯦ ꯆꯕꯨꯟꯅꯤ ꯃꯥꯥꯟ ꯊꯨꯡꯉꯤꯁꯦ
ꯎꯝ ꯃꯣꯏꯒꯤ ꯏꯁꯀꯤꯟꯒꯤ ꯗꯣꯛꯇꯔꯁꯤꯁꯨ ꯃꯣꯏꯒꯤ ꯍꯤꯗꯥꯛꯇꯣ ꯁꯤꯖꯤꯟꯅꯔꯤꯉꯩ ꯐꯅꯤ ꯁꯤꯖꯤꯟꯅꯗꯕꯗ ꯍꯦꯛꯇ ꯆꯞ ꯃꯥꯟꯅꯅ ꯍꯦꯛꯇ ꯇꯧꯋꯦꯕ
ꯍꯣꯏ ꯍꯣꯏ ꯑꯗꯨꯒ ꯌꯥꯝ ꯇꯥꯡꯁꯨ ꯇꯥꯡꯉꯦ ꯍꯥꯏ
ꯇꯥꯡꯉꯤ ꯃꯣꯏ ꯏꯀꯤꯅꯒꯤꯖꯨ ꯌꯥꯝꯅ
ꯑꯗꯨꯒ ꯕꯣꯇꯜꯗꯨꯅ ꯁꯨꯛꯇꯪ ꯄꯤꯕ ꯇꯦꯟ ꯑꯦꯝ ꯑꯦꯜꯒꯨꯝꯕ
ꯎꯝ
ꯍꯥꯜꯂꯛꯑꯅꯤ ꯑꯗꯨꯒ ꯑꯗꯨꯝ ꯊꯥ ꯑꯃ ꯐꯗꯦꯌꯦ
ꯑꯗꯨꯍꯥꯏꯔꯗꯤ ꯑꯗꯨꯃꯥꯏꯅꯗꯤ ꯄꯩꯁꯥ ꯇꯤꯡꯗ꯭ꯔꯦ ꯐꯔꯦ
ꯍꯣꯏ ꯑꯦ ꯍꯦ
ꯑꯗꯨ ꯐꯔꯦꯒ ꯍꯥꯏꯌꯥꯄꯣꯠꯇꯦ
ꯍꯦꯟꯖꯟꯕꯉꯩ
ꯁꯥꯔꯀꯥꯟꯗ ꯃꯄꯥꯟꯒ ꯊꯣꯛꯑꯗꯤꯀꯣ ꯀꯩꯒꯨꯝꯕ ꯃꯄꯥꯟꯒ ꯊꯣꯛꯎꯔ ꯅꯨꯡꯁꯥꯃꯛꯇꯒ ꯊꯣꯛꯎꯔꯗꯤ ꯍꯜꯂꯛꯄꯒ ꯑꯗꯨꯝ ꯊꯨꯡꯉꯦꯕ
ꯎꯝ
ꯗꯨꯅ ꯑꯩ ꯁꯨꯡꯇꯣꯛ ꯁꯣꯛꯇꯦ ꯇꯟꯗꯅ
ꯎꯝ
ꯑꯗꯨꯅ ꯀ꯭ꯔꯤꯝ ꯑꯃ ꯇꯩꯕꯗ ꯑꯩꯗꯤ ꯃꯤꯛꯁꯅꯤꯅ ꯍꯥꯏꯗꯤ ꯑꯣꯏꯜ ꯑꯣꯏꯜ ꯑꯣꯏꯂꯤꯒꯤ ꯇꯩꯒꯗ꯭ꯔꯥ ꯑꯗꯩ ꯗ꯭ꯔꯥꯏꯒꯤ ꯇꯩꯒꯗ꯭ꯔꯥ ꯃꯊꯣꯡ ꯑꯃꯇ ꯈꯪꯗꯦꯕ
ꯎꯝ
ꯑꯥ ꯄ꯭ꯂꯝ ꯈꯔ ꯁꯤꯖꯤꯟꯅꯩ ꯄ꯭ꯂꯝꯅ ꯈꯔ ꯆꯥꯅꯩꯌꯦꯅ
ꯎꯝ ꯑꯩ ꯃꯨꯛ ꯗꯣꯠ ꯑꯦꯟ ꯀꯤ ꯑꯃꯨꯛ ꯁꯤꯖꯤꯟꯅꯩ
ꯑꯗꯨꯅ ꯍꯟꯗꯛ ꯗꯣꯠ ꯑꯦꯟ ꯀꯤ ꯑꯃꯨꯛ ꯇꯥꯔꯤꯅꯦ ꯑꯃ ꯀꯩꯅꯣꯒꯤꯗꯣ ꯕ꯭ꯂꯨ ꯀꯂꯔꯒꯤꯗꯣ
ꯑꯥꯋꯥ
ꯔꯥꯏꯁ ꯋꯥꯇꯔꯔꯣ
ꯑꯩꯅ ꯒ꯭ꯔꯤꯟꯒꯤꯗꯣ ꯇꯥꯥꯎ
ꯒ꯭ꯔꯤꯟꯒꯤꯗꯨꯗꯤ ꯒ꯭ꯔꯤꯟ ꯇꯤꯒꯤꯗꯨ ꯅꯠꯇ꯭ꯔꯥ
ꯑꯥ ꯁ꯭ꯌꯥꯃꯥꯏꯠ ꯑꯪ ꯑꯥ
ꯑꯗꯩ ꯍꯟꯗꯛ ꯂꯣꯏꯗꯣꯔꯦꯅ ꯑꯣꯟꯂꯥꯏꯟꯗꯗꯤ ꯈꯔ ꯇꯥꯏꯗꯅ ꯄꯩꯁꯥꯗꯣ
ꯑꯣꯟꯂꯥꯏꯟ ꯆꯦꯟꯒꯦ ꯇꯧꯔꯒ ꯑꯗꯨꯝ ꯊꯤꯡꯖꯤꯟꯈ꯭ꯔꯦ ꯑꯗꯨꯝ ꯆꯦꯟꯕ ꯌꯥꯗ꯭ꯔꯦꯗ
ꯀꯩꯅꯣ ꯈꯪꯗꯦꯕ ꯂꯣꯏꯃꯛ
ꯀꯨꯏꯗꯤ ꯀꯨꯏꯔꯦꯀꯣ ꯊꯥ ꯑꯃꯃꯨꯛ ꯍꯦꯜꯂꯝꯃꯅꯤ ꯑꯗꯨꯃꯥꯏꯅ ꯌꯥꯔꯛꯇ꯭ꯔꯤꯁꯦ ꯑꯩꯅ ꯄꯣꯠ ꯆꯦꯟꯒꯦ ꯇꯧꯁꯦ ꯁꯨꯛꯌꯥ ꯌꯥꯗ꯭ꯔꯦ ꯍꯥꯏꯕ ꯍꯥꯏꯋꯦ ꯕꯟ ꯗꯧꯕꯩꯅꯦꯕ
ꯑꯣ ꯄꯣꯠ ꯆꯩꯖꯦ ꯑꯃꯇ ꯂꯥꯛꯇꯕ ꯑꯗꯨ ꯐꯂꯥꯏꯠꯇꯗꯤ ꯑꯝꯇ ꯄꯨꯔꯛꯇ꯭ꯔꯕ꯭ꯔꯕ
ꯑꯗꯨꯅꯦ ꯍꯥꯏꯁꯦ ꯑꯗꯨ ꯐ꯭ꯂꯥꯏꯠꯇꯤ ꯄꯨꯔꯛꯄ ꯌꯥꯎꯕꯁꯨ ꯌꯥꯎꯕ ꯃꯥꯜꯂꯦꯕꯀꯣ ꯑꯗꯣ ꯑꯗꯨꯒꯨꯝꯕ ꯃꯆꯥ ꯃꯁꯨꯒꯤꯗꯤ ꯈꯪꯗꯦ ꯆꯪꯉꯨꯕ ꯈꯨꯗꯤꯡ ꯑ ꯅꯣꯠ ꯑꯦꯞ ꯑꯟꯕꯦꯂꯦꯕꯜ ꯏꯟ ꯏꯌꯣꯔ ꯀꯩꯅꯣ ꯂꯣꯀꯦꯁꯟꯅ ꯑꯗꯨꯝ
ꯍꯣꯏ ꯍꯣꯏꯍꯣꯏ
ꯈꯪꯗꯦ ꯁꯨꯛꯌꯥ ꯌꯥꯗ꯭ꯔꯦ
ꯑꯗꯨꯅ ꯁꯤ ꯗꯨꯀꯥꯟꯁꯤꯡꯗ ꯄꯨꯁꯜꯂꯛꯏꯁꯤꯅ ꯀꯔꯥꯏꯗꯒꯤ ꯄꯨꯁꯜꯂꯛꯏꯅꯣ ꯍꯧꯖꯤꯛ
ꯑꯗꯨꯅ ꯃꯣꯏꯁꯤꯅ ꯀꯗꯥꯏꯗꯒꯤ ꯂꯥꯛꯏꯅꯣ ꯈꯪꯗꯦ ꯑꯗꯨꯝ ꯐꯪꯗꯤ ꯐꯪꯗ꯭ꯔꯥ
ꯎꯝ
ꯑꯗꯨꯒ ꯃꯃꯟꯗꯤ ꯑꯗꯨꯝ ꯍꯥꯏꯒꯠꯂꯦꯕ
ꯎꯝ
ꯗꯣ ꯑꯦꯟꯀꯤ ꯗꯣꯠ ꯑꯦꯟ ꯀꯤꯁꯨ ꯑꯗꯨꯝ ꯑꯗꯨꯝ ꯃꯃꯜ ꯑꯗꯨꯝ ꯍꯥꯏꯗꯤ ꯑꯣꯏꯕꯅꯦ ꯑꯗꯣ
ꯍꯣꯏ
ꯑꯗꯨꯝ ꯆꯍꯨꯝ ꯆꯥꯝꯃꯔꯤ ꯑꯩꯁꯨ ꯗꯣꯠ ꯑꯦꯟꯗ ꯀꯤꯗꯣ ꯁꯨꯃꯥꯢ ꯃꯦꯠ ꯈꯥꯏꯔꯒ ꯁꯤꯖꯤꯟꯅꯩꯅꯤ ꯂꯝꯗꯣ ꯇꯥꯡꯃꯜꯂꯦꯅꯅꯦ ꯑ ꯗꯣꯠ ꯑꯦꯟꯗ ꯀꯤ ꯀꯤ ꯑꯃꯨꯛ ꯇꯥꯡꯉꯦ ꯑꯗꯨꯒ ꯗꯣꯠ ꯑꯦꯟꯗ ꯀꯤꯒꯤ ꯌꯥꯝ ꯍꯣꯡꯕꯕꯨꯗꯤ ꯅꯠꯇꯦ ꯀꯣ ꯗꯣꯠ ꯑꯦꯟꯗ ꯀꯤꯗꯣ ꯑꯗꯨꯝ ꯇꯥꯡꯉꯦꯕ ꯑꯗꯨꯝ ꯃꯥꯟꯅꯩꯌꯦ ꯂꯨꯄꯥ ꯇꯔꯥ ꯀꯨꯟ ꯈꯦꯠꯅꯕ ꯑꯣꯏ ꯂꯩꯔꯝꯃꯦ ꯑꯗꯨꯒ
ꯄ꯭ꯂꯝꯒꯤ ꯑꯃ ꯒ꯭ꯔꯤꯟ ꯇꯤꯒꯤꯗꯣ
ꯑ ꯑꯗꯨ ꯅꯨꯡꯉꯥꯏꯍꯥꯢꯌꯦ ꯌꯥꯝꯅ
ꯑꯥ ꯑꯗꯨꯁꯨ ꯅꯨꯡꯉꯥꯏ ꯁꯤꯖꯤꯟ ꯌꯨꯝꯗ ꯑꯗꯨꯗ ꯊꯃꯝꯃꯦ ꯁꯤꯗ ꯗꯣꯠ ꯑꯦꯟ ꯀꯤ ꯑꯃ ꯂꯩꯔꯤꯅꯦꯕ ꯂꯣꯏꯗꯣꯔꯦ ꯍꯧꯖꯤꯛ ꯑꯗꯨꯝ ꯊꯝꯃꯦ ꯌꯨꯝꯗ ꯑꯃꯗꯨꯁꯨ ꯑꯩ ꯄꯨꯔꯛꯇ꯭ꯔꯦ
ꯑꯩꯅ ꯍꯟꯗꯛ ꯄꯩꯁꯥ ꯈꯔ ꯂꯩꯔꯤꯉꯩꯁꯤꯗ ꯗꯣꯠ ꯑꯦꯟ ꯀꯤꯒꯤ ꯑꯃ ꯋꯥꯇꯔꯃꯤꯂꯣꯟ ꯁꯟꯁꯀ꯭ꯔꯤꯟꯗꯣ
ꯑꯥ ꯑꯥ
ꯑꯗꯨꯁꯨ ꯅꯨꯡꯉꯥꯏꯗꯣꯏ ꯃꯥꯜꯂꯦ ꯑꯗꯨꯁꯨ ꯑꯗꯨꯝ ꯆꯦꯟꯒꯦ ꯀꯥꯏ ꯈꯟꯖꯔꯒ ꯑꯗꯨꯝ ꯍꯧꯖꯤꯐꯥꯎ ꯑꯗꯨꯝ ꯆꯦꯟꯗꯅ ꯑꯗꯨꯝ ꯂꯣꯏꯁꯟꯈꯤꯗꯧꯔꯦ ꯄꯩꯁꯥꯗꯤ ꯂꯣꯏꯈ꯭ꯔꯦ
ꯍꯥ ꯍꯥ
ꯎꯝ
ꯁꯟꯁꯀ꯭ꯔꯤꯟꯁꯨ ꯂꯣꯏꯁꯤꯜꯂꯛꯑꯦ ꯐꯦꯁꯋꯥꯁꯁꯨ ꯂꯣꯏꯁꯤꯜꯂꯛꯦ ꯄꯨꯂꯞ ꯄꯨꯂꯞ ꯂꯣꯏꯁꯤꯜꯂꯛꯑꯦꯕ ꯑꯃꯨꯛꯇ
ꯂꯣꯏꯔꯦ ꯑꯩ ꯍꯧꯖꯤꯛ ꯑꯩ ꯍꯧꯖꯤꯛ ꯀꯩ ꯑꯦ ꯕꯦꯁꯂꯤꯟꯒꯤ ꯁꯂꯣ ꯁꯥꯟꯅꯩ ꯑꯦꯇꯥ ꯇꯩꯔꯤꯁꯦ ꯃꯥꯏꯁꯤꯗ
ꯁꯟꯁꯀ꯭ꯔꯤꯟ ꯂꯣꯢꯒꯤꯕꯩ ꯁꯟꯁꯀ꯭ꯔꯤꯟ ꯄ꯭ꯂꯝꯒꯤꯗꯨ ꯇꯩꯌꯦꯕ ꯑꯩ
ꯑꯥ
ꯑꯥ ꯃꯀꯨꯒꯁꯦ ꯑꯩꯅ ꯈꯣꯛꯇꯣꯛ ꯈꯣꯛꯇꯣꯛꯇꯅꯤ ꯇꯩꯔꯤꯁꯦ ꯂꯩꯥꯃꯜꯂꯛꯇꯕꯩ
ꯆꯦ ꯅꯪ ꯀꯛꯑꯣ ꯑꯗꯨꯒ ꯑꯃꯨꯛꯀ ꯇꯧꯔꯑꯣ
ꯍꯣꯏ ꯍꯣꯢ
ꯎꯝ